ꯇꯥꯔꯌꯦ ꯇꯥꯔꯦ ꯇꯥꯔꯕꯣ
ꯇꯥꯖꯒꯨ
ꯇꯥꯏꯌꯦ ꯇꯥꯏꯌꯦ ꯇꯥꯗ꯭ꯔꯣ
ꯀꯅꯔꯒꯃ
ꯇꯥꯕ꯭ꯔꯣ
ꯇꯥꯖꯕꯣ ꯇꯥꯒ ꯃꯥꯂ ꯀꯔꯤ ꯎꯄꯥ ꯇꯥꯅꯗꯔꯦ ꯎꯄꯥ ꯂꯩ
ꯇꯥꯕ꯭ꯔꯣ ꯍꯜꯂꯣ
ꯐꯔꯦ ꯐꯔꯦ ꯅꯪ ꯇꯥꯔꯒꯅꯅꯦ ꯅꯪ ꯑꯗꯨꯝ ꯉꯥꯡꯉꯣ ꯑꯗꯨꯒ ꯑꯩꯗꯤ ꯉꯥꯡꯁꯤꯜꯂꯛꯑꯔꯣꯏꯒꯦ ꯉꯥꯡꯁꯤꯜꯂꯛꯑꯔꯣꯏꯒꯦꯗꯤ ꯑꯩꯅ ꯑꯃꯨꯛ ꯉꯥꯡꯁꯤꯜꯂꯗꯤ ꯑꯅꯤꯃꯨꯛ ꯆꯠꯁꯤꯜꯂꯅꯤ ꯑꯗꯨꯅ ꯅꯪ ꯑꯗꯨꯝ ꯉꯥꯡꯉꯛꯑꯣ ꯑꯗꯣ ꯑꯗꯨꯒ ꯑꯗꯨꯝ ꯇꯥꯔꯒ ꯦ ꯑꯩ ꯑꯣꯏꯅ ꯑꯗꯨꯝ ꯇꯨꯃꯤꯟꯅ ꯑꯗꯨꯅ ꯐꯗꯧ ꯃꯥꯜꯂꯦ ꯑꯗꯨꯝ ꯉꯥꯡꯉꯨꯀꯣ
ꯑꯣꯏꯔꯔꯣꯏꯕꯀꯣ ꯑꯗꯨꯗꯤꯁꯦ ꯌꯥꯗꯕ ꯃꯥꯜꯂꯦ ꯃꯣꯏꯒꯤꯁꯦ ꯑꯁ ꯈꯪꯗꯦꯗ ꯇꯧꯔꯤꯁꯦ ꯍꯧꯕꯒ ꯈꯨꯂꯥꯡ ꯀꯥꯡ ꯀꯧꯕꯒ ꯌꯥꯗꯦꯗꯨꯅꯤ ꯐꯔꯦ ꯐꯔꯦ ꯂꯩꯔꯣ ꯂꯩꯔꯣ ꯍꯧꯒꯠꯂꯣ ꯑꯗꯨꯒ ꯀꯩꯅꯣ ꯇꯧꯔꯣ ꯇꯧꯕ ꯌꯥꯕ ꯊꯕꯛ ꯀꯩꯅ ꯇꯧꯊꯣꯛꯑꯣ ꯂꯣꯏꯊꯣꯛꯑꯣ ꯑꯗꯨꯗꯨꯒ ꯀꯩꯅꯣ ꯇꯧꯅꯕ ꯊꯕꯛ ꯆꯠꯅꯕ ꯋꯥꯋꯀꯤꯡ ꯀꯩꯀꯩꯁꯨ ꯆꯠꯂꯨꯗ꯭ꯔꯕ ꯑꯣꯏꯕꯅꯤꯅꯀꯣ